ꯍꯝ ꯔꯤꯡꯇꯣꯟ ꯑꯗꯨꯝ ꯂꯥꯛꯄ꯭ꯔꯣ
ꯂꯥꯛꯑꯦ
ꯂꯥꯛꯑꯦ ꯑꯩꯗꯤ ꯑꯝꯇ ꯂꯥꯛꯇꯤꯌꯦ ꯔꯤꯡꯇꯣꯟꯁꯨ ꯂꯥꯛꯇꯦ ꯂꯩꯈꯠꯂꯁꯨ ꯊꯝꯃꯤꯅꯦꯕ ꯑꯗꯨꯒ ꯍꯥꯏꯗꯤ ꯐꯣꯟ ꯂꯥꯛꯄꯗꯨꯁꯨ ꯑꯝꯇ ꯂꯥꯛꯇꯦ ꯍꯥꯏꯕ ꯑꯣꯂꯛꯅꯉꯥꯏ
ꯑꯩꯉꯣꯟꯗ ꯔꯤꯡ ꯆꯠꯂꯦ ꯍꯥꯏꯕ ꯑꯩ ꯃꯥꯡꯉꯦ ꯖꯤꯔꯣ ꯐꯪꯉꯦ ꯑꯦ ꯍꯦ ꯍꯦ ꯍꯦ
ꯑꯩꯗꯤ ꯔꯤꯡꯔꯤꯡ ꯆꯠ ꯃꯁꯤ ꯃꯈꯣꯟ ꯇꯥꯕꯔꯕ
ꯇꯥꯏ ꯍꯥꯏꯕ ꯐꯣꯟ ꯂꯥꯛꯄ ꯑꯗꯨꯃꯥꯏꯅ ꯃꯈꯣꯟ ꯊꯣꯛꯂꯛꯑꯦ
ꯀꯩ ꯀꯩꯗꯩꯒꯦ ꯑꯃꯨꯛ ꯊꯣꯛꯂꯛꯇ꯭ꯔꯤꯁꯤꯕ ꯑꯩꯗꯤ ꯅꯪꯉꯣꯟꯗ ꯐꯣꯟ ꯇꯧꯔꯛꯄꯁꯦ ꯔꯦꯡꯒꯤꯡꯗꯤ ꯊꯥꯏꯑꯕ ꯑꯗꯨꯒ ꯑꯗꯨꯁꯨ ꯃꯈꯣꯟ ꯑꯃꯨꯛ ꯊꯣꯛꯇꯦꯕ ꯅꯪꯅ ꯀꯣꯜ ꯄꯥꯏꯔꯛꯇ꯭ꯔꯤꯉꯩ ꯀꯩꯅꯣꯝ ꯇꯧꯔꯦꯗ
ꯑꯩꯒꯤ ꯁꯣꯏꯔꯤꯔꯦ ꯅꯪꯒꯤ ꯁꯣꯏꯔꯤꯔꯦ ꯈꯪꯗꯦ ꯍꯥꯏꯕ
ꯈꯣꯡꯇꯦꯗ ꯒꯌꯥꯟ ꯇꯥꯗꯦ
ꯀꯩꯒꯤꯅꯣ ꯁꯛꯁꯤꯁꯨ ꯌꯥꯝ ꯐꯖꯅꯤꯡꯉꯦ
ꯎꯝ ꯁꯛꯀꯤꯗꯤ ꯑꯣꯔ ꯄꯩꯁꯥ ꯄꯥꯏꯖꯦ ꯃ
ꯄꯩꯁꯥꯁꯨ ꯌꯥꯝ ꯄꯥꯏꯅꯤꯡꯉꯤ ꯑꯩꯍꯥꯛ ꯑꯩ ꯀꯣꯜ ꯃꯥꯡꯖꯔꯦꯗꯅ
ꯅꯪ ꯀꯣꯜ ꯀꯌꯥ ꯈꯛꯇꯪ ꯉꯥꯏꯔꯦ
ꯀꯣꯜ ꯈꯪꯗ꯭ꯔꯦꯗ ꯇꯥꯛꯁ ꯃꯉꯥ ꯃꯉꯥ ꯂꯥꯛꯄꯗꯣꯗ ꯑꯗꯨꯒꯤꯗꯨꯗꯕꯨꯗꯤ ꯃꯁꯤꯡ ꯄꯥꯏꯌꯦꯕ ꯍꯧꯖꯤꯛ ꯀꯣꯜ ꯇꯧꯔꯤꯗ ꯑꯆꯥ ꯑꯆꯥ ꯂꯥꯛꯆꯩꯗ ꯄꯩꯁꯥ ꯃꯥꯡꯍꯜꯂꯦ ꯑꯁ ꯑꯠ ꯆꯠ ꯆꯠ ꯀꯅꯥꯏ ꯐꯣꯟꯅ ꯌꯥꯗ꯭ꯔꯤꯅꯣ ꯅꯪ
ꯈꯪꯗꯦꯅꯦ ꯑꯗꯣ ꯁꯤꯃꯔꯟꯗꯥꯏꯗ ꯀꯣꯜ ꯇꯧꯀꯥꯟꯗꯁꯨ ꯔꯤꯡ ꯆꯠꯄꯗꯣ ꯃꯈꯣꯟ ꯊꯣꯛꯇꯦ ꯍꯥꯏꯕ
ꯑꯩꯉꯣꯟꯗꯗꯤ ꯊꯣꯛꯂꯛꯑꯦ
ꯔꯤꯡ ꯇ꯭ꯔꯨꯠ ꯇ꯭ꯔꯨꯠ ꯀꯥ ꯂꯥꯎꯕꯂꯣ ꯃꯈ ꯈꯣꯟ ꯊꯧꯛꯄꯔꯕ
ꯊꯣꯛꯇꯦ
ꯑꯗꯨꯅꯦ ꯍꯥꯏꯗꯨꯣ ꯀꯔꯤꯅꯣ ꯊꯣꯡ
ꯅꯪꯒꯤ ꯊꯣꯛꯇ꯭ꯔꯣ
ꯀꯔꯤꯔꯤꯡ ꯔꯤꯡꯒꯤꯡꯗꯤ ꯊꯥꯏꯌꯦꯕ
ꯔꯤꯡꯒꯤꯡꯗꯤ ꯊꯥꯏꯌꯦꯕꯀꯣ ꯇ ꯇꯨꯠꯇꯤ ꯂꯥꯎꯗꯕ꯭ꯔꯣ ꯀꯩꯅꯣꯝ ꯇꯧꯋꯦ
ꯑꯗꯨꯗꯩ ꯂꯥꯎꯗꯦ ꯍꯥꯏꯔꯤꯁꯦ ꯑꯗꯣ ꯐꯣꯟ ꯂꯥꯛꯄꯗꯣ ꯃꯈꯣꯠ ꯑꯃꯨꯛ ꯊꯣꯛꯇꯦ ꯍꯥꯏꯕ ꯑꯩꯉꯣꯟꯗꯗꯤ
ꯑꯩꯁꯦ ꯁꯤꯁꯇꯦꯝꯅ ꯑꯨꯇꯪ ꯁꯤ ꯂꯣꯏꯔꯒ ꯀꯥꯏꯈꯣꯀꯣ ꯑꯩ ꯑꯃꯝꯇꯪ ꯁꯦꯝꯃꯒ ꯑꯝꯇ ꯌꯦꯡꯉꯒꯦ
ꯍꯣꯏ
ꯑꯩꯅ ꯃꯤꯌꯨꯠꯀ ꯊꯝꯒ꯭ꯔꯕ ꯈꯪꯗꯦꯅ ꯒ꯭ꯌꯥꯟ ꯑꯝ ꯇꯥꯗꯦ ꯐꯣꯟ ꯁꯨꯛ ꯃꯈꯣꯟ ꯁꯨꯛꯊꯣꯛꯑꯣ ꯊꯣꯛꯇꯕ ꯍꯥꯏꯕ
ꯏꯁꯀꯤꯟꯒꯤꯁꯤꯅ ꯑꯥ ꯍꯣꯏ ꯑꯅꯤꯔꯛ ꯃꯥꯡꯉꯦ ꯑꯩ
ꯑꯅꯤꯔꯥ ꯑꯝꯇ ꯂꯥꯛꯇ꯭ꯔꯤꯅꯦ
ꯑꯩꯅ ꯅꯪꯁꯦ ꯀꯩꯗꯧꯔꯤꯖꯥꯠꯅꯣ ꯁꯤꯅꯦ ꯑꯩꯅ ꯈꯜꯂꯤꯁꯦ ꯉꯥꯏꯍꯥꯛꯇꯪꯗꯨꯗ
ꯐꯔꯦ ꯑꯗꯨ ꯄꯥꯏꯈꯠ ꯇꯧꯔꯛꯑꯣ ꯍꯥꯏꯗꯣ
ꯏꯁꯀꯤꯝꯗ ꯂꯨꯄꯥ ꯂꯤꯁꯤꯡ ꯃꯉꯥꯃꯨꯛ ꯂꯣꯏꯔꯦ ꯑꯩꯈꯣꯏ ꯃꯥꯏ ꯃꯃꯥꯡꯗ ꯍꯥꯏꯖꯗ꯭ꯔꯕꯅꯦ ꯑꯩꯁꯦ ꯑꯗꯨꯅ ꯀꯔꯤꯝ ꯀꯣꯟꯅꯗ꯭ꯔꯦꯕ ꯑꯩꯁꯦ
ꯅꯣꯏ ꯆꯦꯗꯤ ꯀꯃꯥꯏꯅ ꯇꯧꯈ꯭ꯔꯒꯦ
ꯍꯣꯏ ꯆꯦꯔꯣ ꯂꯩꯔꯤꯟ ꯍꯤꯡꯉꯤꯅꯤ ꯁꯣꯔ ꯍꯣꯜꯂꯤꯝ ꯁꯣꯔ ꯍꯣꯟꯕꯗꯨ ꯈꯛꯇꯪ ꯉꯥꯏꯔꯦ
ꯃꯥ ꯌꯨꯝꯗ ꯂꯩꯇꯕ꯭ꯔꯥ
ꯂꯩꯇꯦ
ꯑꯣ ꯊꯕꯛ ꯇꯧꯔꯤꯔꯣ ꯅꯠꯇ꯭ꯔ ꯂꯥꯏꯔꯤꯛ ꯇꯝꯃꯤꯔꯣ ꯀꯩꯗꯧꯔꯤꯒꯦ
ꯊꯕꯛ ꯇꯧꯔꯤꯅꯦ ꯇꯧꯔꯤꯅꯦ ꯑꯁ ꯑꯗꯣ ꯑꯥꯗ ꯂꯩꯅ ꯀꯣꯟꯅꯗꯦ
ꯀꯩ ꯊꯕꯛꯅꯣ
ꯀꯔꯤ ꯍꯥꯏꯈ꯭ꯔꯦ ꯗꯤꯜꯂꯤꯗ
ꯑꯣ ꯕꯤ ꯄꯤ ꯑꯣꯒꯤꯔꯣ
ꯍꯣꯍꯣꯏ ꯕꯤꯕꯤꯑꯣꯒꯤ ꯑꯗꯨꯒꯨꯝꯕ ꯀꯣꯜꯁꯦ ꯇꯔꯀꯤ ꯑꯣꯏꯕꯤ
ꯀꯣꯜꯁꯦꯟꯇꯔꯒꯤ ꯃꯤ ꯌꯥꯝ ꯇꯧꯅꯩꯀꯣ ꯑꯁ ꯑꯩꯗꯤ ꯍꯩꯗꯧꯕ ꯃꯥꯟꯗꯦꯗ
ꯑꯩꯁꯨ ꯀꯔꯤ ꯀꯔꯤ ꯇꯧꯗꯣꯏꯅꯣ ꯈꯪꯗꯦ
ꯋꯥꯔꯤꯒ ꯁꯥꯥꯕ ꯀꯥꯗ
ꯑꯗꯣ ꯑꯦꯛꯁꯄꯤꯔꯤꯌꯦꯟꯁ ꯂꯩꯔ ꯗꯤ ꯑꯗꯨꯝ ꯄꯩꯁꯥ ꯍꯦꯟꯒꯠꯂꯦ ꯍꯥꯏꯕꯅꯤꯉꯣ ꯀꯨꯏꯅ ꯇꯧꯔꯛꯑꯗꯤ
ꯑꯣ ꯀꯩꯅꯣ ꯏꯆꯦꯅ ꯕꯤ ꯄꯤ ꯑꯣ ꯇꯧꯔꯒ ꯀꯩꯗꯧꯕꯦ ꯄꯩꯁꯥ ꯀꯣꯟꯅꯗ꯭ꯔꯤꯅ
ꯑꯩꯒꯁꯨ ꯑꯩꯒ ꯃꯔꯤ ꯂꯩꯅꯕ꯭ꯔꯣ ꯑꯩꯒ ꯃꯥꯒ
ꯌꯨꯝꯗꯒ ꯄꯩꯁꯥ ꯊꯥꯔꯛ ꯁꯤꯂꯥꯎ ꯍꯥꯏꯕ ꯑꯩꯅ ꯍꯥꯏꯗꯤ
ꯈꯣꯏ ꯃꯃꯥꯒꯤꯅꯦ ꯑꯗꯨꯗꯤ
ꯑꯗꯨꯅꯦ ꯑꯩꯅ ꯊꯥꯔꯛꯄ꯭ꯔꯥ ꯍꯥꯏꯁꯦ
ꯅꯪ ꯀꯣꯟꯅꯗꯦ ꯍꯥꯏꯕꯅꯦꯃꯤ ꯅꯪꯕꯣ ꯐꯖꯅ ꯑꯗꯨꯅ ꯑꯩ ꯈꯪꯗꯦꯕ ꯁꯥꯎꯅꯒꯤꯕꯁꯨ ꯂꯩꯕꯒꯤ ꯑꯩ ꯐꯖꯅ ꯋꯥꯔꯤ ꯁꯥꯟꯅꯗꯤ
ꯁꯥꯎꯅꯕ ꯍꯥꯏꯗꯤ ꯁꯥꯎꯅꯕ ꯃꯤꯔꯣꯟ ꯊꯨꯡꯅꯗꯕꯒꯤ ꯁꯥꯎꯅꯔꯤꯕ ꯋꯥ ꯉꯥꯡꯅꯕ ꯌꯥꯗ꯭ꯔꯒꯗꯤ ꯏꯆꯤꯜ ꯏꯅꯥꯎꯅꯦꯅ ꯋꯥꯔꯤ ꯋꯥꯇꯥꯏ ꯑꯃ ꯇꯥꯟꯅꯕ ꯌꯥꯗ꯭ꯔꯒꯗꯤ ꯀꯔꯝꯕ ꯊꯃꯣꯏꯅ ꯅꯨꯡꯉꯥꯏꯒꯅꯤ
ꯁꯥꯎꯅꯅꯨ ꯁꯥꯎꯅꯅꯨ ꯐꯠꯇꯕꯅꯦ ꯍꯌꯦꯡꯋꯥꯏ ꯀꯩꯁ ꯂ ꯀꯔꯤꯗꯤꯁꯤ ꯏꯆꯤꯟꯅꯣꯎ ꯉꯥꯛꯇꯅꯤ ꯇꯥꯔꯛ ꯇꯣꯏꯁꯦ
ꯃꯥꯅꯤ ꯅꯪꯁꯦ ꯒ꯭ꯌꯥꯟ ꯌꯥꯝ ꯇꯥꯏ ꯁꯣꯐꯤꯌꯥ
ꯏꯁ
ꯑꯍꯥ ꯃꯤꯡ ꯄꯜꯂꯖꯨ ꯀꯩ ꯀꯥꯏꯒꯦ ꯅꯪꯅꯤ ꯈꯪꯗꯧ ꯅꯠꯇꯦ ꯁꯣꯐꯤꯌꯥꯖꯦ ꯐꯣꯇꯣ ꯀꯣꯟꯅꯅ ꯍꯥꯞꯄ ꯅꯠꯇꯦ ꯀꯩꯝ ꯀꯥꯏꯗꯦ ꯀꯩꯅꯣ ꯃꯣꯏꯖꯤꯕꯨ ꯁꯤꯝꯔꯦꯟꯒ ꯁꯣꯐꯤꯌꯥꯒ ꯇꯅꯨꯒ ꯁꯤꯇꯪ ꯁꯥꯟꯅ ꯂꯩꯔꯆꯖꯥꯠꯂꯥꯅ
ꯑꯍꯥ ꯑꯍꯥ ꯑꯁꯦꯡꯕ
ꯍꯥꯏꯗꯣꯏꯅꯤ ꯁꯤꯃꯔꯟꯅ ꯁꯣꯐꯤ ꯁꯣꯐꯤꯌꯥ
ꯋꯥꯔꯤꯁꯦ ꯁꯨꯝ ꯁꯥꯟꯅꯔꯗꯤ ꯂꯩꯁꯤꯜꯂꯛꯇꯕꯅꯦ
ꯑꯍꯣꯏꯕ
ꯍꯥꯏꯗꯤ ꯑꯩꯉꯣꯟꯗ ꯍꯥꯏꯕ ꯅꯨꯄꯥ ꯑꯃꯅ ꯋꯥꯔꯤ ꯍꯧꯗꯣꯔꯛꯀꯅꯤꯁꯨ ꯅꯠꯇꯦ ꯅꯪꯗꯤ
ꯍꯥ ꯍꯥ ꯍꯥ ꯑꯩꯩꯅ ꯋꯔꯤꯁꯦ ꯁꯥꯕꯁꯦ ꯍꯩꯇꯕꯁꯤꯗ ꯍꯩꯇꯕꯁꯤꯅ ꯍꯥ
ꯍꯩꯇꯦ ꯍꯥꯏ ꯂꯦꯝꯃ ꯇꯧꯔꯤ
ꯈꯔ ꯑꯗꯨꯝ ꯁꯥꯅꯔꯕꯅꯤꯅ
ꯋꯥꯔꯤꯗꯣ ꯂꯩꯁꯟꯂꯥꯛꯑꯃꯔꯣꯏ ꯑꯩ ꯈꯪꯉꯦ ꯑꯩ
ꯑꯍ
ꯑꯗꯒꯤꯗꯤ ꯍꯥꯟꯅ ꯑꯍꯝꯕ ꯀꯣꯏꯅꯃꯔꯛꯄꯗꯅ ꯌꯥꯝꯅ ꯕꯤꯠ ꯂꯩ ꯂꯩ ꯆ꯭ꯔꯦꯁ ꯌꯥꯝ ꯆꯤꯅ ꯂꯩꯩꯅ ꯀꯣꯏꯅꯔꯝꯗꯣꯏꯅꯦꯕ ꯑꯗꯨꯒ ꯁꯨꯝ ꯁꯨꯝ ꯁꯨꯝ ꯁꯨꯝ ꯍꯥꯏꯅꯗ꯭ꯔꯁꯨ ꯌꯥꯕꯒꯤ ꯐꯤꯕꯝ ꯑꯃ ꯂꯥꯛꯑꯅꯤ
ꯍꯧꯖꯤꯛꯁꯤꯅ ꯇꯨꯝꯅꯤꯡꯉꯛꯑꯒꯗ ꯂꯩꯔꯕꯅꯤꯅ ꯌꯥꯗ꯭ꯔꯦ ꯏꯁꯥꯥꯁꯦ
ꯇꯨꯝꯅꯤꯡꯉꯒꯗ ꯂꯩꯌꯦꯅꯦ
ꯇꯨꯏꯁꯟꯒꯥ ꯇꯧꯗ꯭ꯔꯕ ꯅꯪ ꯑꯝꯇ
ꯇꯨꯏꯁꯟ ꯇꯧ ꯑꯩꯈꯣꯏ ꯁꯋꯥꯏꯗꯦ ꯇꯨꯏꯁꯟ ꯇꯧꯕꯗꯣ ꯈꯔ ꯑꯩꯅ ꯑꯩꯅ ꯍꯥꯏꯗꯅꯦ ꯑꯩꯉꯣꯟꯗ ꯀꯥꯟꯅꯗꯦꯅ ꯇꯣꯛꯊꯣꯛꯑꯦ ꯍꯥꯏꯕ ꯃꯊꯥ ꯑꯗꯨꯝ ꯁꯥꯏ ꯏꯕꯦꯝꯃ ꯃꯣꯏ ꯇꯧꯔꯒ ꯌꯦꯡꯉꯒ ꯂꯥꯏꯔꯤꯛ ꯅ ꯃꯔꯣꯝ ꯍꯩꯇ꯭ꯔꯤꯕ ꯄꯩꯥꯁꯥꯗꯣ ꯄꯤꯅꯤꯡꯉꯗꯤ ꯂꯩꯔꯤꯛꯇꯣ ꯍꯩꯇ꯭ꯔꯁꯨ ꯇꯥꯛꯄꯤꯔꯒꯦꯕꯨ ꯃꯤꯠ ꯊꯨꯞꯄ ꯑꯝꯇ ꯌꯥꯎꯗꯦꯗ ꯁꯣꯐꯤꯌꯥ
ꯑꯩꯈꯣꯏꯔꯣꯝꯗꯅꯦ ꯑꯣꯖꯥ ꯑꯣꯏꯗꯕ ꯌꯥꯗꯦꯕ ꯇꯨꯏꯁꯟ ꯇꯧꯕꯁꯦ
ꯑꯥꯎ
ꯄ꯭ꯔꯥꯏꯚꯦꯠ ꯇꯨꯏꯁꯟ ꯈꯛ ꯇꯧꯕ ꯌꯥꯗꯦꯕ ꯍꯥꯏꯗꯤ ꯄ꯭ꯔꯥꯏꯚꯦꯠ ꯇꯨꯏꯁꯟ ꯈꯛ ꯇꯧꯒꯦ ꯍꯥꯏ ꯇꯥꯔꯗꯤ ꯑꯉꯥꯡ ꯑꯆꯧꯕꯩ ꯑꯣꯏꯗꯧꯕ ꯃꯆꯥꯗꯗꯤ ꯌꯥꯗꯦꯕ ꯑꯗ ꯁ꯭ꯀꯨꯜꯒꯤ ꯑꯣꯖꯥꯗ ꯂꯣꯏ ꯆꯠꯄꯅꯤꯅ ꯑꯩꯈꯣꯏ ꯑꯗꯨꯋꯥꯏꯗꯗꯤ ꯑꯣꯖꯥꯃꯥ ꯍꯥꯟꯅ ꯑꯣꯏꯗꯕ ꯌꯥꯗꯕ
ꯁꯦꯟꯐꯝ ꯑꯃꯥ ꯈꯪꯗꯦ ꯋꯥꯗ ꯋꯥ ꯇꯣꯛꯑꯦ ꯐꯥꯜꯗ ꯂꯩꯔꯗꯤ ꯑꯃꯨꯛ ꯎꯝ ꯄꯩꯁꯥ ꯇꯥꯟꯅꯤꯡꯉꯥꯏ ꯂꯩꯈ꯭ꯔꯒꯁꯨ ꯗꯨꯀꯥꯟ ꯑꯃꯗ ꯌꯥꯎꯔꯕꯅꯤ ꯍꯥꯏꯌꯨ ꯃꯌꯥꯝ ꯂꯩꯌꯦꯕ
ꯎꯝ
ꯂꯋꯥꯏꯁꯤꯗꯤ ꯑꯥ ꯇꯨꯏꯁꯟ ꯄꯩꯁꯥꯐꯧ ꯄꯤꯅꯤꯡꯗꯦ ꯀꯩꯗꯧꯅꯤ ꯊꯕꯛ ꯇꯧ ꯇꯧꯅꯅꯦ ꯑꯩꯅ ꯋꯥꯔꯤ ꯁꯥꯔꯤꯁꯦ
ꯐꯩ ꯐꯩ ꯅꯪ ꯌꯨꯝꯒꯤ ꯃꯧꯗꯨꯝ ꯃꯥꯟꯖꯤꯜꯂꯛꯑꯦꯗ ꯇꯧꯔꯤꯁ
ꯃꯥꯅꯦ ꯑꯩꯁꯦ ꯄꯨꯔꯥ ꯍꯥꯔꯠ ꯋꯥꯔꯀꯤꯡ ꯂꯦꯗꯤꯅꯦꯕ
ꯇꯣꯂꯣꯞ ꯁꯣꯋꯣꯌꯣ ꯅꯣꯏ ꯅꯣꯏ ꯃꯨꯡ ꯅꯣꯏ ꯃꯨꯡꯒꯤ ꯇꯣꯂꯣꯞ ꯁꯥꯑꯣꯌꯨ ꯅꯣꯏ ꯃꯈꯩ ꯈꯥꯏꯖꯤꯟꯅꯔ ꯄꯤꯔꯛꯑꯣ ꯍꯥꯏꯌꯣ
ꯃꯤꯅ ꯈꯪꯕꯤꯗꯕ ꯅꯤꯁꯁꯦ ꯑꯩꯅ ꯋꯥꯔꯤꯁꯦ ꯁꯤꯗꯩꯁꯤꯗ ꯍꯩꯃꯥ ꯁꯤ ꯑ ꯇꯦꯕꯜ ꯆꯥꯏꯔꯤꯁꯦ ꯂꯣꯏꯁꯤꯜꯂꯝ ꯂꯣꯏꯁꯤꯟꯒꯦꯗ ꯅꯪꯁꯨ ꯑꯁꯤꯗ ꯂꯣꯏꯔꯦ ꯀꯔꯤꯝ ꯇꯧꯗꯕ ꯑꯗꯨꯝ ꯑꯣꯏꯈ꯭ꯔꯅꯦꯕ ꯁꯤ ꯋꯥꯍꯩꯁꯤꯗ ꯗꯨꯛ ꯊꯥꯅꯕ ꯀꯥꯡꯝꯕꯤꯒꯁꯦ ꯈꯔ ꯈꯔ ꯆꯥꯝꯊꯣꯛꯀꯦꯗꯦ ꯁꯤꯗ ꯑꯗꯨꯝ ꯁꯨꯡꯇꯧ ꯇꯧꯗꯧꯕ ꯑꯗꯨꯝ ꯁꯛꯈ꯭ꯔꯅꯤ ꯈꯪꯕ꯭ꯔꯥ
ꯈꯥꯡꯉꯦ
ꯑꯩꯅꯥ ꯍꯥꯏꯁꯦ ꯁꯤꯗ ꯑꯗꯨꯝ
ꯋꯥ ꯋꯥ ꯉꯥꯡꯕ ꯍꯩꯕ ꯃꯤꯅ ꯑꯗꯨꯝ ꯉꯝꯕꯗꯣ ꯑꯆꯨꯝ ꯁꯥꯥꯕꯗꯣ
ꯀꯩꯅꯣꯒꯤꯗꯤ
ꯑꯩꯈꯣꯏꯗꯁꯨ ꯇꯧꯔꯤ ꯄꯣꯠꯅꯤꯕ
ꯑꯧ ꯉꯁꯥꯏꯗꯒꯤ ꯑꯗꯨꯝ ꯉꯁꯥꯏꯗꯒꯤ ꯏꯟꯁꯥꯡ ꯁꯦꯝ ꯏꯟꯁꯥꯡꯁꯦ ꯁꯦꯝꯃꯝꯗ꯭ꯔꯤꯌꯦ ꯂꯣꯏꯔꯦ ꯑꯗꯨꯝ ꯀꯩ ꯍꯥꯏꯗꯨꯣꯏꯅꯣ ꯑꯩꯅ ꯉꯁꯥꯏ ꯇꯩꯗꯧ ꯃꯣꯏꯅ ꯎꯕ ꯅꯠꯇꯦꯕꯀꯣ ꯏꯟꯖꯥꯡ ꯁꯦꯝꯕ ꯂꯣꯏꯔꯝꯗ꯭ꯔꯤꯌꯦ ꯂꯣꯔꯦ ꯍꯣꯠꯅꯔꯝꯃꯤꯗꯣ ꯀꯔꯤꯝ ꯈꯪꯉꯣꯏ
ꯇꯣꯛ ꯈꯠꯅꯊꯣꯛ ꯑꯣ
ꯈꯠꯅ ꯊꯣꯛ ꯑꯁꯤꯔꯥ
ꯑꯩꯈꯣꯏ ꯁꯨꯅꯦ ꯅꯨꯡ ꯇꯤꯒꯤ ꯇꯧꯔꯒ ꯅꯣꯡ ꯐꯥꯗꯣꯛ ꯈꯛꯀ ꯇꯧꯕꯁꯦ ꯑꯩꯅ ꯇꯧꯗ꯭ꯔꯒꯗꯤ ꯇꯧꯅꯉꯥꯏ ꯂꯩꯇꯦꯒ ꯍꯥꯏꯔꯛꯀꯅꯤ ꯊꯥꯔꯤꯕ ꯅꯨꯡꯃꯤꯗꯥꯡ ꯑꯃꯨꯛ ꯇꯪ ꯒ ꯇꯧꯕꯗꯣ ꯃꯣꯏꯅ ꯌꯥꯝ ꯉꯛꯄꯗꯣ ꯍꯪꯕ꯭ꯔꯥ ꯑꯗꯩ ꯃꯤꯅ ꯑꯗꯨꯝ ꯀꯩ ꯍꯥꯏꯅꯤ ꯑꯗꯣ ꯔꯨꯝ ꯊꯪꯅꯕ ꯃꯤꯅꯕꯨꯗꯤ ꯈꯪꯕ ꯈꯪꯕ꯭ꯔꯥ ꯍꯥꯏꯗꯤ ꯑꯩ ꯅꯨꯡꯇꯤ ꯇꯧꯋꯦꯗꯣ ꯈꯪꯕꯅꯤꯅ ꯑꯗꯨꯒꯅꯦ ꯃꯤ ꯑꯅꯧꯕ ꯑꯃ ꯂꯥꯛꯑꯗꯤ ꯎꯝ ꯃꯤ ꯑꯅꯧꯕ ꯑꯃ ꯂꯥꯛ ꯑꯗꯤ ꯊꯣꯛ ꯍꯥꯏꯖꯤꯟꯈꯤꯕꯗꯣ ꯍꯣꯏ ꯉꯥꯏꯈꯣ ꯑꯩ ꯉꯥꯛꯇꯪ ꯁꯦꯝꯃꯤꯒꯦ ꯑꯝꯇ
ꯍꯣ ꯍꯣꯏ ꯑꯩ ꯁꯨ ꯌꯥꯅꯕ ꯍꯥ ꯍꯥ ꯍꯥ ꯏꯍꯥ ꯑꯥ ꯁꯤ ꯂꯣꯏꯔꯒ ꯍꯥꯏꯔꯎꯀꯣ ꯑꯗꯨꯒ ꯂꯣꯏ ꯑꯗꯣ ꯃꯤꯅꯠ ꯑꯅꯤ ꯈꯛ ꯇꯪ ꯉꯥꯏꯔꯕꯅꯦ ꯍꯥꯏꯗꯤ ꯋꯥꯔꯤ ꯇꯥꯔꯒ ꯏꯁꯥꯁꯦ ꯄꯨꯟꯒꯠꯂ ꯂꯩꯕꯅ ꯍꯦꯟꯅ ꯅꯨꯡꯉꯥꯏꯔꯦ ꯃꯥꯁꯇꯔ ꯇꯧꯔꯗꯤ ꯂꯥꯏꯔꯤꯛ ꯄꯥꯔꯁꯤ ꯏꯁ ꯗꯨꯛ ꯑꯩꯅ ꯀ꯭ꯂꯥꯁ ꯁꯚꯦꯟ ꯑꯩꯠꯇ ꯁꯥꯔꯕꯅꯤ ꯑꯩ ꯄꯩꯁꯥ ꯇꯥꯟꯕꯒꯤ ꯋꯥꯈꯜꯗꯤ ꯑꯗꯨꯝ ꯂꯩꯔꯛꯄ ꯃꯥꯜꯂꯦ ꯑꯩꯅ ꯁꯨꯝ ꯈꯟꯕꯗ
ꯑꯗꯨ ꯁꯥꯔ ꯌꯣꯜꯂꯣ ꯍꯥꯏꯕ ꯍꯧꯖꯤꯛꯁꯨ ꯗꯨꯛ ꯍꯥꯏꯁꯤꯗꯤ ꯑꯗꯨꯝ ꯊꯥꯔ ꯂꯣꯏꯒꯗꯧꯕ ꯉꯥꯛꯇꯅꯦ
ꯑꯩꯈꯣꯏꯅ ꯌꯣꯜꯂꯗꯤ ꯂꯩꯕꯤꯅꯕ ꯂꯩꯇꯦ ꯃꯤꯅ ꯌꯣꯜꯂꯗꯤ ꯑꯩꯈꯣꯏꯗꯤ ꯄꯪꯂꯩꯗ ꯂꯩ ꯈꯪꯗ꯭ꯔꯦꯗ
ꯏꯐ
ꯏꯍꯦ ꯏꯍꯦ ꯑꯩ ꯇꯨꯃꯤꯟ ꯂꯩ
ꯑꯩꯁꯨ ꯅꯍꯥꯋꯥꯏ ꯗꯨꯛ ꯁꯔꯥ ꯌꯣꯟꯒꯦ ꯇꯧꯔꯦ ꯍꯛꯊꯤ ꯈꯟꯕꯗꯨꯅ ꯈꯪꯂꯥꯛ ꯉꯝꯗꯗꯅ ꯇꯣꯛꯑꯦ
ꯑꯩꯅ ꯀ꯭ꯂꯥꯁ ꯁꯚꯦꯟ ꯑꯩꯠꯇ ꯁꯀꯨꯜ ꯍꯜꯂꯛ ꯍꯜꯂꯛ ꯑꯒ ꯑꯥ ꯌꯥꯡ ꯀꯣꯛ ꯌꯥꯡ ꯀꯣꯛ ꯁꯥꯕ ꯈꯣꯏꯕꯥꯅ ꯑꯗꯨꯝ ꯇꯥꯛꯄꯤ ꯖꯥꯠꯅꯤ ꯗꯨꯀꯥꯟꯗ
ꯊꯕꯛ ꯌꯥꯝ ꯐꯔꯛꯄ ꯅꯨꯄꯤꯅꯤꯗ ꯑꯩꯁꯦ
ꯅꯣꯏ ꯑꯗꯨꯒꯤ ꯂꯝꯕꯤ ꯃꯄꯥꯟꯅꯤꯅ ꯗꯨꯀꯥꯟꯕꯨ ꯐꯝ ꯌꯥꯅꯤ
ꯌꯥꯅꯤ ꯌꯥꯅꯤ ꯑꯩ ꯋꯥꯈꯜꯁꯦ ꯆꯖꯥꯠ ꯖꯥꯠ ꯈꯜꯂꯤꯕꯅꯤ ꯅꯣꯏ ꯈꯟꯗꯕ
ꯗꯨꯀꯥꯟ ꯑꯝ ꯐꯥꯝꯒꯦ ꯐꯥꯝꯃꯣ
ꯀꯦꯔꯒꯗ ꯂꯩꯒꯗꯧꯕ ꯃꯤꯃꯥꯟꯗ꯭ꯔꯣ ꯑꯩꯁꯦ ꯑꯗꯣ ꯑꯩ ꯃꯤꯉꯣꯟꯗ ꯄꯩꯁꯥ ꯍꯥꯏꯗꯅꯕꯗꯤ ꯍꯣꯠꯅꯗꯧꯕ ꯃꯥꯜꯂꯦ
ꯑꯩꯈꯣꯏꯁꯨ ꯇꯜꯂꯦ ꯍꯥꯏꯕ ꯃꯤꯉꯣꯟꯗ ꯄꯩꯁꯥ ꯍꯥꯏꯕꯁꯦ
ꯉꯝꯅꯕ ꯍꯣꯠꯅꯒꯤꯅꯤꯕ ꯑꯩꯁꯦ ꯑꯩ ꯏꯁꯥꯅ ꯏꯁꯥꯒꯤ ꯒꯨꯟꯁꯦ ꯈꯪꯉꯤ
ꯂꯩꯇ꯭ꯔꯗꯤꯅꯦ ꯑꯁ ꯍꯟꯗꯛꯇꯤ ꯇꯣꯡꯒꯦꯗ ꯑꯗꯨꯝ ꯈꯜꯂꯦ ꯍꯥꯏꯕ ꯍꯥꯏꯗꯤ ꯂꯩꯗꯅ ꯀꯩꯅꯣꯝ ꯇꯧꯔꯁꯨ ꯁꯤꯃꯔꯅ ꯉꯥꯡꯕꯗ ꯂꯣꯏꯔꯦ ꯁꯥꯄꯣꯟꯅ ꯃꯥꯏ ꯇꯥꯏꯌꯦ
ꯑꯣ ꯑꯗꯨꯒꯤꯗꯤ ꯑꯩ ꯇꯧꯗꯦ ꯑꯩꯖꯨ ꯁ꯭ꯀꯤꯟꯒꯤ ꯂꯤꯁꯤꯡ ꯃꯉꯥ ꯂꯣꯏꯔꯦ ꯍꯥꯍꯥꯍꯥ